ꯚꯥꯏ ꯇꯔꯕꯣ ꯇꯥꯔꯦ ꯚꯥꯏ
ꯚꯥꯏ ꯅꯨꯡꯉꯥꯏꯔꯤꯕ꯭ꯔꯣ
ꯍꯣꯏꯗ ꯅꯨꯡꯉꯥꯏ ꯅꯨꯡꯉꯥꯏꯕꯁꯨ ꯂꯩ ꯅꯨꯡꯉꯥꯏ ꯅꯨꯡꯉꯥꯏ ꯑꯁ ꯍꯣꯏꯗ
ꯃꯤꯅ ꯍꯪꯉꯥ ꯅꯨꯡꯉꯥꯏꯗ ꯍꯥꯏꯔꯂꯣꯏꯔꯦ ꯚꯥꯏ
ꯅꯨꯡꯉꯥꯏꯇꯦ ꯍꯥꯏꯔꯤ ꯃꯤꯅ ꯑꯁ ꯀꯩꯅꯣ ꯇꯧꯈꯤꯅꯦꯕ ꯅꯨꯡꯉꯥꯏ ꯅꯨꯡꯉꯥꯏ ꯍꯥꯏꯔꯤ ꯃꯤꯅ ꯀꯜꯂꯛꯇꯣꯏꯅꯤ ꯃꯥ ꯅꯨꯡꯉꯥꯏꯔ ꯂꯩ ꯃꯥꯜꯂꯔ
ꯅꯨꯡꯉꯥꯏꯕꯁꯦ ꯃꯈꯜ ꯖꯥꯖꯥꯠ ꯂꯩ ꯏ
ꯚꯥꯏ ꯅꯪꯗꯤ ꯁꯗꯔꯖꯟꯗꯣ ꯅꯪꯒꯤ ꯑꯣꯏ ꯍꯥꯏꯔꯦ
ꯑꯁ ꯑꯣꯏꯔꯃꯅꯦ ꯍꯧꯖꯤꯛ ꯑꯣꯏꯗꯦ ꯅ ꯑꯣꯏ ꯑ ꯍꯔꯝꯅꯦ ꯅ ꯌꯨꯝꯗꯣ꯭ꯔꯤ ꯑ꯭ꯔꯤꯁ ꯑꯩ ꯈ꯭ꯔꯤꯁꯃꯥꯁꯇꯤ ꯌꯨꯝꯗꯒꯤ ꯌꯥꯎꯒꯗꯕ ꯃꯥꯟꯗꯦꯅꯤ
ꯗꯗꯤꯜꯂꯤ ꯔꯥꯏ ꯂꯩꯥꯏꯅꯦ
ꯦꯜꯂꯤꯗ ꯂꯥꯛꯑꯝꯃꯅꯤ ꯑꯗꯨꯗꯤ꯫
ꯀꯦ꯫
ꯑꯁ ꯑꯩ꯫ ꯈꯪꯗꯦꯅꯦ꯫ ꯍꯥꯏꯕ ꯉꯝꯗꯦ ꯂꯩꯔꯝ ꯑꯗꯨ ꯌꯥꯏ ꯑꯗꯨꯕꯨ ꯍꯧꯖꯤꯛꯃꯛꯇꯤ ꯂꯩ ꯂꯩꯔꯝꯃꯣꯏ ꯍꯥꯏꯅ ꯑꯗꯨꯝ ꯈꯜꯂꯤꯅꯦꯕ꯫
ꯑꯩ ꯌꯨꯝ ꯋꯤꯟꯇꯔ ꯌꯥꯎꯗꯕ ꯀꯨꯏꯔꯦꯍꯦ꯫
ꯑꯁ ꯑꯩꯁꯨ ꯀꯨꯏꯔꯦ꯫ ꯇꯨ ꯊꯥꯎꯖꯟ ꯇ꯭ꯋꯦꯟꯇꯤ ꯇꯨꯗꯒꯤꯅꯦ ꯌꯨꯝꯗ ꯋꯤꯟꯇꯔ ꯌꯥꯎꯔꯛꯇ꯭ꯔꯤꯁꯦ ꯑꯩ꯫ ꯑꯩꯁꯤꯅꯦ ꯚꯥꯏ ꯇ꯭ꯋꯦꯟꯇꯨꯗꯩꯅꯤ ꯋꯤꯟꯇꯔ ꯌꯥꯎꯗ꯭ꯔꯤ꯫ ꯋꯤꯟꯇꯔ ꯋꯤꯟꯇꯔꯗ ꯃꯩꯗ ꯐꯝꯕꯗ ꯑꯁ ꯑꯗꯨꯝ ꯅꯤꯡꯁꯤꯡꯉꯛꯄꯅꯤꯅꯦ꯫
ꯑꯩꯗꯤ ꯈ꯭ꯔꯤꯁꯃꯥꯁ ꯑꯗꯨꯝ ꯅꯤꯡꯁꯤꯡꯉꯤꯗ ꯋꯤꯟꯇꯔ ꯁꯠ ꯌꯧꯔꯛꯑꯗꯤ꯫
ꯑꯣ꯫
ꯑꯩ ꯈ꯭ꯔꯤꯁꯃꯥꯁꯇ ꯑꯗꯨꯝ ꯌꯥꯎꯔꯛꯑꯦꯕ ꯑꯩꯁꯨ ꯏꯃꯥꯟꯅꯕ꯫ ꯆꯠꯆꯜꯂꯒ꯫
ꯑꯣ꯫
ꯇꯨ ꯊꯥꯎꯖꯟ꯫ ꯇ꯭ꯋꯦꯟꯇꯤꯗꯩꯩ ꯑꯣꯏꯔ ꯃꯥꯜꯂꯦ ꯇ꯭ꯋꯦꯟꯇꯤ ꯇ꯭ꯋꯦꯟꯇꯤ ꯋꯥꯟ ꯑꯥ ꯅꯥꯏꯟꯇꯤꯟ ꯅꯥꯏꯟꯇꯤꯟ ꯇ꯭ꯋꯦꯟꯇꯤ ꯇ꯭ꯋꯦꯟꯇꯤ ꯋꯥꯟ ꯁꯤ ꯆꯍꯤ ꯑꯍꯨꯝꯁꯦ ꯑꯩ ꯈ꯭ꯔꯤꯁꯃꯥꯁ ꯌꯥꯎꯔ ꯆꯠꯂꯝꯃꯦ ꯑꯗꯣ꯫
ꯀꯥꯏ ꯀꯥꯏ ꯆꯠꯀꯦ ꯅꯣꯏꯗꯤ꯫
ꯑꯩꯗꯤ ꯑꯩꯅ ꯍꯥꯏꯕꯗꯣ ꯂꯝꯂꯣꯡ ꯈꯪꯕ꯭ꯔꯥ ꯂꯝꯂꯣꯡ
ꯂꯝꯂꯣꯡꯒꯤ
ꯂꯝꯂꯣꯡ ꯍꯥꯏꯗꯤ ꯀꯩꯅꯣꯗꯨꯅꯦ ꯑꯥ ꯑꯁꯤ ꯀꯛꯆꯤꯡ ꯂꯣꯝꯗ ꯂꯩꯕꯗꯣ
ꯑꯩꯗꯤ ꯏꯝꯐꯥꯜꯒꯤ ꯂꯝꯂꯣꯡꯗꯣ
ꯅꯠꯇꯦ ꯅꯠꯇꯦ ꯅꯠꯇꯦ ꯀꯩꯅꯣꯗꯣ ꯈꯣꯡꯖꯣꯝꯗꯣ ꯑꯗꯨꯗꯩ ꯆꯪꯈꯤꯗꯧꯕ ꯑꯥ ꯀꯩꯅꯣꯗ ꯑꯩꯅ ꯃ ꯆꯤ ꯀꯩꯀꯥ ꯍꯥꯏꯕꯗꯣ ꯂꯥꯡꯒꯣꯜ ꯀꯩꯀꯥ ꯍꯥꯏꯕꯗꯣ ꯑꯗꯣꯝꯗ ꯂꯩ ꯑꯗꯨꯗꯁꯨ ꯌꯥꯎꯔꯦ ꯑꯗꯒꯤ ꯀꯩꯅꯣꯗꯁꯨ ꯌꯥꯎꯔꯦ ꯂꯥꯡꯒꯣꯜ ꯏꯝꯐꯥꯜ ꯂꯥꯡꯒꯣꯜꯗ ꯏꯝꯐꯥꯜ ꯂꯥꯡꯒꯣꯜꯗ ꯑꯅꯤꯔꯛ ꯌꯥꯎꯔꯦ ꯑꯩ ꯂꯝꯂꯣꯡꯗ ꯑꯃꯨꯛ
ꯑꯆꯥ
ꯃꯣꯏ ꯑꯗꯨꯝ ꯌꯥꯎꯏ
ꯅꯣꯡꯉꯥꯟꯕꯗ ꯑꯗꯨꯗ ꯃꯣꯏꯅ
ꯀꯩ ꯇꯧꯒꯦ ꯑꯗꯨꯗ ꯑꯁ ꯑꯩꯗꯤ ꯀꯔꯤꯝ ꯇꯧꯗꯦꯗ ꯑꯩꯅ ꯌꯥꯎꯔꯤ ꯊꯛꯄ ꯆꯥꯕ ꯈꯛꯇꯅꯤ
ꯊꯛꯄ ꯆꯥꯕꯗꯤ ꯑꯦ ꯇꯥꯡꯈꯨꯜ ꯇꯥꯡꯈꯨꯜꯒꯨꯝꯕꯁꯨ ꯌꯥꯎꯕꯔꯣꯕ ꯇꯥꯡꯈꯨꯜ ꯃꯥ ꯆꯥ
ꯇꯥꯡꯈꯨꯜ ꯃꯆꯥ ꯅꯠꯇꯦ ꯏꯃꯥꯟꯅꯕꯗ ꯃꯔꯤꯡꯅꯤ ꯃꯔꯤꯡꯒ ꯀꯨꯀꯤꯒ
ꯑꯣꯀꯦ
ꯀꯨꯀꯤ ꯏꯃꯥꯟꯅꯕꯗꯁꯨ ꯌꯥꯎꯔꯦ ꯃꯔꯤꯡ ꯏꯃꯥꯟꯅꯕꯗꯁꯨ ꯌꯥꯎꯔꯦ ꯌꯨꯝ ꯃꯃꯥꯡꯗ ꯃꯩꯒ ꯊꯥꯔꯒ ꯑꯁ ꯃꯤ ꯃꯌꯥꯝ ꯂꯥꯛꯑꯦ ꯑꯗꯩ ꯆꯔꯆ ꯆꯔꯆꯇ ꯆꯪꯉꯒꯁꯨ ꯃꯣꯏ ꯃꯌꯥꯝ ꯌꯥꯎꯔꯦ ꯏꯁꯩ ꯁꯛ ꯋꯥ ꯀꯩ ꯀꯩ ꯇꯧꯕꯗꯣ
ꯑꯦꯁ ꯚꯥꯏ ꯑꯗꯨ ꯈꯨꯟꯗꯗꯤ ꯍꯣꯏ ꯈꯨꯟ ꯈꯨꯟꯔꯣꯝꯁꯦ
ꯑꯥ ꯃꯣꯏ ꯈꯨꯜ ꯑꯄꯤꯛ ꯑꯄꯤꯛꯞꯁꯨ ꯌꯥꯝ ꯇꯥꯏꯌꯦꯕ ꯈꯪꯕꯔ꯭ꯥ
ꯑꯗꯣ ꯑꯗꯨꯃꯥꯏꯅ ꯕꯣꯟ ꯑꯩꯈꯣꯏ ꯃꯩ ꯃꯩ ꯇꯧꯔꯅꯤꯅ ꯑꯗꯨꯒ ꯈꯨꯟꯒꯤ ꯌꯨꯠꯁꯤꯡꯗꯣ ꯅꯨꯄꯤ ꯅꯨꯄꯥ ꯑꯁ ꯂꯣꯏꯅꯃꯛ ꯄꯨꯟꯕ ꯈꯪꯕ ꯔꯥꯎꯟ ꯑꯗꯨ ꯑꯗꯨꯝ ꯖꯒꯣꯏ ꯈꯛꯇ ꯅꯠꯇꯦ ꯒꯦꯝ ꯒꯦꯝꯒꯨꯝꯕꯁꯨ ꯁꯥꯟꯅꯅꯤꯕ ꯑꯗꯨꯝ ꯑꯗꯨ ꯋꯥꯔꯤꯒꯩꯁꯤ ꯁꯥꯟꯅꯅꯤ ꯅꯨꯡꯉꯥꯏꯕꯅꯦ ꯍꯦ ꯕꯣꯟꯐꯥꯏꯔꯒ
ꯑꯩꯗꯣ ꯃꯃꯥꯡ ꯂꯝꯂꯣꯡꯗ ꯌꯥꯎ ꯆꯠꯄꯗꯣ ꯑꯗꯨꯗꯗꯤ
ꯎꯔꯦꯕ ꯈꯔ ꯑꯥ
ꯆꯔꯨ ꯃꯊꯛꯇꯒ ꯄꯨꯂꯞ ꯐꯝꯅꯔꯒ ꯃꯣꯏꯒꯤ ꯍꯣꯜ ꯃꯅꯨꯡꯗꯨꯗ ꯍꯥꯏ ꯇꯔꯦ ꯖꯒꯣꯏꯒ ꯁꯥꯟꯅꯔꯒ
ꯈꯨꯟꯗ ꯌꯥꯎꯕꯗꯤ ꯅꯨꯡꯉꯥꯏꯔꯦ ꯑꯁ ꯈꯨꯟꯗꯗꯤ ꯅꯨꯡꯉꯥꯏ
ꯍꯥꯏꯗꯤ ꯏꯝꯐꯥꯜ ꯂꯣꯝꯗ ꯌꯥꯎꯕꯗꯨꯗꯤ ꯀꯩꯁꯨ ꯅꯨꯡꯉꯥꯏ ꯌꯧꯗꯦꯕ
ꯌꯦꯡꯉꯣꯏ
ꯆꯔꯁ ꯀꯥꯅꯤ ꯂꯣꯏꯔꯦ ꯑꯗꯒꯤ ꯆꯥꯛ ꯀꯩꯁꯤ ꯑꯦꯟꯁꯥꯡ ꯁꯥ ꯊꯣꯡ ꯈꯣꯠ ꯇꯧꯔꯒ
ꯂꯣꯏ ꯑꯣꯏ
ꯑꯇꯩꯗꯤ ꯄꯥꯛ ꯇꯧ
ꯍꯣꯏ ꯑ
ꯈꯨꯟ ꯐꫭꯔꯃꯦꯜ ꯐꫭꯔꯃꯦꯜ ꯌꯥꯝ ꯑꫭꯏꯌꯦꯕ ꯍꫭꯏ ꯐꯣꯔꯃꯦꯜ ꯌꯥꯝ ꯑꫭꯏꯕ ꯈꯨꯟꯗꯅ ꯑꯃꯨꯛ ꯌꯥꯝ ꯀꯩꯅꯣ ꯇꯩꯋꯦꯕ ꯌꯥꯝ ꯍꯥꯏꯗꯤ
ꯃꯨꯛ ꯑꯈꫭꯏꯗꯤ ꯇꯥꯡꯈꯨꯜ ꯁꯤꯡꯗꯤ ꯑꯗꯨꯝ ꯑꯌꯥꯝꯕꯗꯤ ꯈ꯭ꯔꯤꯁꯃꯥꯁ ꯅꯛꯑꯦ ꯍꯥꯏꯔꯗꯤ ꯃꯣꯏ ꯈꯨꯟ ꯂꫭꯏꯅ ꯆꯠꯅꯔꯅꯦꯕ ꯈꯪꯕ꯭ꯔ ꯑꯗꯨ ꯑꯗꯨꯗ ꯑꯣꯏꯅ ꯌꯥꯎꯕ ꯆꯠꯂꯅꯦꯕ ꯃꫭꯏ
ꯎꯝ
ꯑꯁ ꯑꯗꯨꯗ ꯁꯄꯣꯔꯠꯁꯨ ꯐꯖꯅ ꯇꯧꯕꯅꯦꯍꯦ ꯅꯨꯡꯉꯥꯏꯕꯅꯦ ꯑꯁ ꯏ ꯅꯨꯄꯥ ꯁꯄꯣꯔꯠꯁ ꯑꯁ ꯅꯨꯡꯉꯥꯏ
ꯍꯌꯦꯡꯋꯥꯏ ꯃꯇꯝ ꯌꯥꯝ ꯂꯩꯔꯤ ꯚꯥꯏ
ꯚꫭꯁ ꯁꯥꯟꯅꯕꯁꯨ ꯊꯤ ꯅꯨꯡꯉꯥꯏꯕꯅꯤ ꯅꯨꯄꯤꯅ ꯂꯥꯎꯔꯛꯄꯗꯣ
ꯑꯗꯨꯕꯨꯗꯤ ꯏꯁ ꯏꯅꯔꯖꯤꯁꯤ ꯕꯛꯕꯛ ꯀꯥꯔꯒ ꯍꯤ ꯍꯤ ꯍꯤ ꯏꯅꯔꯖꯤ ꯗ꯭ꯔꯤꯡ ꯊꯛꯄ ꯆꯞ ꯃꯥꯟꯅꯩꯅꯦ ꯍꯦ ꯍꯥ ꯍꯥ ꯑꯦ ꯑꯩ ꯀꯩꯅꯣꯗꯣ ꯑꯁ ꯁ꯭ꯀꯨꯜꯗ ꯕꯣꯜ ꯁꯥꯟꯅꯩ ꯉꯥꯏ ꯃꯇꯝꯗ ꯁ꯭ꯀꯨꯜ ꯍꯥꯏꯗꯤ ꯅꯕꯨꯗꯤꯌꯥ ꯂꯩ ꯃꯇꯝꯖꯦ ꯑꯩꯈꯣꯏꯗꯤ ꯀ꯭ꯂꯥꯁ ꯀ꯭ꯂꯥꯁꯀꯤꯁꯤ ꯍꯥꯎ ꯍꯥꯎꯁꯤꯁꯨ ꯌꯥꯝ ꯂꯩꯕꯅꯤꯅꯀꯣ ꯏꯁ ꯅꯨꯄꯤꯅꯤꯗꯩ ꯀꯩꯗꯩ ꯄꯨꯂꯞ ꯌꯦꯡ ꯊꯣꯛꯣꯂꯛ ꯑꯅꯤ ꯕꯣꯜ ꯁꯥꯟꯅꯕꯁꯦ ꯅꯥꯀꯟ ꯑꯣꯏꯟ ꯄꯨꯂꯞ ꯀꯣꯏꯁꯤꯜꯂꯒ ꯂꯥꯎꯛꯇꯣꯏꯅꯦ ꯑꯣ ꯀꯥꯏꯅ ꯂꯥꯎꯔꯛ ꯑꯒ ꯑꯁ ꯑꯗꯨꯒ ꯏꯅꯔꯖꯤ ꯐꯖꯅ ꯀꯥꯕꯅꯤꯍꯦ ꯑꯗꯨꯅꯦ
ꯋꯥꯕꯖꯤꯛ
ꯈꯪꯗꯦ ꯏꯁ ꯁꯨꯠꯇ ꯅꯨꯡꯉꯥꯏꯕꯅꯦ ꯑꯗꯨꯡꯀꯟꯗꯣ ꯑꯥ ꯀ꯭ꯂꯥꯁ ꯑꯗꯨꯝ ꯀ꯭ꯂꯥꯁ ꯑꯦꯠ ꯁꯚꯦꯟ ꯑꯦꯠ ꯀꯥꯔꯛꯄ ꯑꯗꯨꯋꯥꯏꯗꯩꯩ ꯅꯨꯡꯉꯥꯏꯍꯧꯔꯦ ꯕꯣꯜꯖꯦ ꯍꯥꯏꯗꯤ
ꯀ꯭ꯂꯥꯁ ꯁꯤꯛꯁ ꯁꯚꯦꯟ ꯍꯥꯏꯖꯤꯗꯤ ꯑꯃꯨꯛ ꯌꯥꯝ ꯀꯥ ꯍꯦꯟꯅ ꯀꯟꯅ ꯄꯨꯟꯗꯔ꯭ꯤꯗꯅ ꯑ ꯑ
ꯑꯗꯩ ꯑꯦꯠ ꯅꯥꯏꯟꯒ ꯀꯥꯔꯛꯑꯗꯤ ꯍꯥꯏꯗꯤ ꯁꯨꯝ ꯇꯤꯟꯅꯔꯝꯃꯤ ꯀꯨꯏꯅ ꯄꯨꯜꯂꯛꯑꯃꯤꯅ ꯑꯗꯨꯝ ꯍꯥꯏꯗꯤ ꯐꯖ ꯈꯪ ꯈꯪꯅꯔꯦꯗꯅ
ꯑꯥ
ꯑꯧꯗꯗꯤ ꯅꯨꯡꯉꯥꯏꯔꯦꯕ ꯋꯥꯔꯤ ꯋꯥꯇꯥꯏꯒ ꯁꯥꯟꯅꯔꯖꯨ ꯑꯗꯒꯤ ꯕꯣꯜ ꯁꯥꯟꯅꯅꯕꯖꯦ ꯏꯁ ꯑꯣ ꯒꯥ ꯂꯥꯎꯔꯒ
ꯏꯟꯅꯔꯖꯤ ꯁꯨꯠꯇ ꯀꯥ
ꯅꯍꯥꯥꯟꯋꯥꯏ ꯅꯤꯡꯁꯤꯡꯉꯦ ꯑꯗꯨ ꯍꯥꯏꯔꯒ ꯀ꯭ꯂꯥꯁ ꯁꯚꯦꯟ ꯑꯩꯠ ꯁꯥꯟꯅꯕ ꯇꯥꯔꯦ ꯑꯩꯈꯣꯏꯅ ꯑꯦꯠ ꯀꯥꯔꯦ ꯑꯗꯨꯝ ꯀꯥꯟꯗ ꯑꯩ ꯐ꯭ꯔꯤꯀꯤꯛ ꯑꯃ ꯒꯣꯜ ꯆꯟꯕꯅꯦꯕ
ꯑꯥꯁ
ꯑꯁ ꯑꯩꯅ ꯇꯧꯕ ꯃꯌꯥꯝ ꯑꯗꯨꯗꯤ ꯏꯁ ꯅꯨꯄꯤ ꯃꯌꯥꯝ ꯂꯥꯎꯔꯒ ꯑꯗꯨꯏ ꯅꯨꯃꯤꯠꯇꯣ ꯈꯣꯡꯗꯣ ꯗꯥꯎ ꯌꯥꯕ ꯍꯥꯏꯒꯗ꯭ꯔꯥ ꯀꯩꯅꯣ
ꯑ ꯑ
ꯀꯅꯣ ꯐ꯭ꯔꯤꯀꯤꯛ ꯇꯥꯔꯦ ꯑꯩꯅ ꯑꯩ ꯀꯥꯎꯋꯦ ꯑꯩ ꯑꯩꯅ ꯄꯥꯏꯔ ꯀꯥꯎꯔꯦ ꯀꯤꯞꯄꯔ ꯀꯤꯞꯄꯔꯗꯨꯁꯨ ꯃꯆꯤ ꯂꯦꯡꯗꯦ ꯂꯦꯞꯄꯒ ꯂꯩꯕꯅꯤ ꯀꯩꯅꯣ ꯄꯣꯁꯇꯣ ꯗꯥꯏꯦꯛ ꯀꯣꯟꯅꯔꯒꯤ ꯄꯣꯁꯇꯣ ꯄꯥꯜꯂ ꯆꯪꯕꯅꯦꯕ ꯕꯣꯜꯗꯣ
ꯑꯁ ꯇꯧꯔꯝꯗ꯭ꯔꯣ
ꯑꯦꯁ ꯁꯦꯂꯦꯕ꯭ꯔꯦꯁꯟ ꯍꯥꯏꯕꯨ ꯗꯥꯏꯔꯦꯛ ꯄꯣꯛꯋꯥꯒꯤ ꯁꯦꯂꯦꯕ꯭ꯔꯦꯁꯟꯗꯨ ꯈꯪꯕ꯭ꯔꯥ ꯑꯃ ꯈꯨꯠ ꯇꯛ ꯇꯧꯔꯒ ꯊꯛ ꯊꯥꯡꯒꯠꯄꯤꯗꯣ ꯍꯣꯏ ꯍꯣꯏ ꯍꯣꯏ ꯍꯣꯏ ꯑꯗꯨꯅꯤ ꯆꯠ ꯆꯜꯂꯤꯁꯦ ꯑꯗꯩ ꯒꯣꯜꯁꯦ ꯀꯩꯅꯣ ꯇꯥꯔꯦ ꯃꯣꯏꯅ ꯑꯃꯨꯛ ꯇꯨ ꯋꯥꯟꯗ ꯂꯩꯔꯦꯕ ꯈꯪꯕ꯭ꯔꯥ
ꯑꯩꯁꯤ ꯀꯤꯄꯔ ꯁꯥꯟꯅꯔꯛꯑꯦꯕꯥ
ꯎꯝ ꯁꯨꯄꫪꯇꯣ ꯀꯩꯀꯥ ꯀꯤꯄꯔ ꯐꯥꯔꯦꯕ ꯑꯗꯨꯒ
ꯑꯗꯨꯏ ꯅꯨꯃꯤꯠꯇꯁꯨ ꯑꯩꯒꯤ ꯍꯥꯞ ꯃꯉꯒꯤ ꯀꯤꯄꯔ ꯐꯥꯔꯝꯃꯦꯕ ꯑꯥ
ꯑꯩꯉꯣꯟꯗ ꯒꯣꯜ ꯑꯃ ꯆꯠꯂꯛꯑꯦ ꯃꯣꯏ ꯐ꯭ꯔꯤꯀꯤ ꯀꯋꯥꯔ ꯍꯤꯇꯤꯡ ꯊꯤꯜꯂꯛꯄꯗ ꯑꯩꯅ ꯍꯥꯏꯁꯦ ꯍꯥꯞ ꯃꯇꯨꯡ ꯑꯩ ꯊꯣꯛꯀꯦꯁꯤꯅꯦꯕ ꯍꯥꯞ ꯃꯇꯨꯡ ꯁꯥꯟꯅꯕꯅꯦꯕ ꯑꯗꯨꯗꯅꯦꯕ ꯕꯣꯜ ꯆꯜꯂꯦ ꯋꯥꯟ ꯋꯥꯟ ꯂꯩꯔꯦ ꯉꯍꯥꯛ ꯂꯩꯔꯒ ꯃꯣꯏ ꯕꯣꯜ ꯐꯖꯕ ꯌꯥꯎꯋꯦꯕ ꯑꯉꯥꯡ ꯃꯊꯟꯟꯅ ꯀꯦꯔꯤ ꯊꯤꯑ ꯑꯩꯈꯣꯏ ꯀꯤꯞꯄꯔꯁꯤ ꯒꯣꯜ ꯆꯟꯈꯤꯕꯅꯦꯕꯅꯦ ꯃꯤ ꯑꯍꯨꯝ ꯃꯔꯤ ꯄꯨꯂꯞ ꯊꯦꯛꯑꯒ ꯇꯨ ꯋꯥꯟꯗ ꯂꯩꯔꯦꯅ ꯑꯗꯩꯗꯤ ꯂꯥꯁ ꯃꯤꯅꯠꯁꯦ
ꯑꯥ
ꯐ꯭ꯔꯤ ꯀꯤꯛ ꯑꯃ ꯐꯪꯉꯦꯕ ꯃꯤꯅꯤꯠꯄꯨꯗꯤ ꯂꯣꯏꯃꯤꯅꯤ ꯑꯗꯨꯝ ꯍꯥꯏꯗꯤ ꯔꯦꯐ꯭ꯔꯤꯗꯨꯅ ꯁꯨꯝ ꯕꯣꯜꯗꯨ ꯅꯨꯡꯉꯥꯏꯕꯩ ꯁꯨꯝ ꯊꯥꯗꯣꯛꯑ ꯊꯝꯕ ꯍꯥꯏ ꯇꯔꯦ ꯃꯇꯝꯗꯣ
ꯑ ꯑꯁ
ꯏꯃꯥꯟꯅꯕ ꯍꯧꯖꯤꯛꯀꯤ ꯀꯨꯀꯤ ꯃꯆꯥꯁꯦ ꯍꯦ ꯆꯦꯟꯁꯤꯜꯂ ꯀꯥꯎꯁꯤꯜꯂꯦ ꯑꯃꯨꯛ ꯄꯥꯏꯁꯤꯜꯂ ꯑꯗꯩꯗꯤ ꯒꯣꯜꯖꯦ ꯗ꯭ꯔꯣ ꯆꯠꯄꯅꯦ ꯗ꯭ꯔꯣ ꯆꯠꯄꯗꯒꯤ ꯄꯦꯅꯥꯜꯇꯤ ꯀꯥꯎꯅꯔꯦ
ꯑ
ꯄꯦꯅꯥꯜꯇꯤ ꯀꯥꯎꯕꯗꯩ ꯑꯩꯈꯣꯏ ꯀꯥꯔꯦ ꯑꯗꯨꯝ ꯅꯝꯐꯨꯗ ꯀꯥꯟꯗꯣ ꯗꯥꯎ ꯌꯥꯕ ꯍꯥꯏꯇꯥꯔꯦ ꯍꯣꯏ ꯅꯨꯡꯉꯥꯏꯔꯦ ꯑꯁ ꯅꯨꯄꯤꯃꯈꯩꯁꯤ ꯁꯨꯠꯇꯅꯤ ꯂꯧꯈꯥꯏꯔꯤꯁꯦ ꯑꯩꯈꯣꯏ ꯎꯝ
ꯍꯪꯂꯛꯇ꯭ꯔꯣꯅꯦ ꯏꯁ ꯅꯨꯨꯄꯤꯁꯤꯡꯅ
ꯎꯝ ꯏꯁ ꯑꯗꯨꯗꯤ ꯀꯩꯅꯣꯅꯦ ꯚꯥꯏ ꯑꯗꯨꯝ ꯃꯇꯝ ꯇꯥ ꯃꯥꯜꯂꯦ ꯃꯇꯨꯡꯗ ꯑꯃꯨꯛ ꯁꯥꯟꯅꯔꯁꯤ ꯃꯈꯥ ꯇꯥꯒꯦ ꯋꯥꯔꯤ ꯎꯝ